ꯍꯜꯂꯣ ꯇꯥꯏꯌꯦ ꯍꯜꯂꯣ
ꯇꯥꯕ꯭ꯔꯣ ꯇꯥꯕ꯭ꯔꯣ
ꯇꯥꯕ꯭ꯔꯣ
ꯇꯥꯌꯦ ꯇꯥꯌꯦ
ꯍꯅꯨꯕꯤ ꯅꯪ ꯅꯆꯤꯟꯊꯤꯕ ꯑꯩꯅ ꯇꯧꯔꯛꯇꯕ ꯌꯥꯟꯗꯅꯕ ꯅꯪꯅ ꯇꯧꯔꯒ
ꯀꯩꯗꯧꯔꯤꯅꯣꯕ
ꯋꯥ ꯉꯥꯡꯉꯥꯛꯀꯅꯨ ꯑꯩ ꯁꯥꯎꯔꯤ ꯍꯧꯖꯤꯛ
ꯂꯩꯁꯥꯕꯤ ꯅꯁꯛ ꯌꯥꯝ ꯐꯖꯔꯒ ꯁꯥꯎꯕꯒ ꯄꯥꯛꯇꯦꯗ
ꯅꯪ ꯆꯩ ꯂꯥꯛꯀꯅꯤꯀꯣ ꯑꯩ ꯑꯩ ꯅꯪꯕꯨ ꯋꯥꯔꯤ ꯑꯃꯨꯛ ꯍꯥꯟꯅ ꯁꯥꯔ
ꯅꯁꯥꯛꯇꯣ ꯌꯥꯝ ꯉꯥꯎꯗ꯭ꯔꯣ ꯉꯥꯎꯔꯒ ꯁꯥꯎꯔꯗꯤ ꯏꯃꯝꯃꯝꯔꯅꯤ ꯏꯕꯦꯃꯥ
ꯑꯩ ꯅꯪꯅ ꯁꯥꯟꯅꯕ ꯂꯤꯂꯥ ꯂꯣꯏ ꯈꯪꯉꯤꯀꯣ
ꯅꯣ ꯁꯥꯎꯒꯅꯣ ꯁꯥꯎꯕꯗꯣ
ꯑꯩ ꯅꯪꯒ ꯑꯃꯨꯛ ꯍꯟꯅ ꯋꯥꯔꯤ ꯁꯥꯔꯔꯣꯏ
ꯗꯅꯪ ꯔꯣꯏꯗꯔꯣ
ꯀꯔꯤ ꯍꯥꯏꯕꯅꯣ
ꯅꯪ ꯆꯥꯛ ꯌꯦꯟꯁꯥꯡ ꯊꯣꯡꯂꯣꯏꯗ꯭ꯔꯣ
ꯊꯣꯡꯉꯣꯏ ꯑꯩ ꯁꯥꯎꯔꯤꯌꯦ
ꯑꯁ ꯐꯩꯌꯦ ꯃꯤ ꯃꯆꯥꯗꯤ ꯁꯥꯎꯔꯗꯤ
ꯅꯪ ꯊꯣꯝꯕꯤꯌꯣ ꯑꯩ ꯑꯩꯅ ꯅꯪꯒꯤ ꯋꯥꯔꯤ ꯁꯥꯟꯅꯕꯤꯕꯒꯤ ꯅꯪ ꯑꯩꯉꯣꯟꯗ ꯂꯨꯄꯥ ꯆꯅꯤ ꯀꯥꯕꯛꯑꯣ
ꯑꯣ ꯅꯣꯡꯃ ꯀꯩꯅꯣ ꯃꯐꯝ ꯑꯃꯗ ꯐꯖꯕ ꯃꯐꯝꯗ ꯐꯪꯕ ꯃꯇꯝꯗ ꯀꯥꯞꯄꯤꯌꯦ ꯆꯥꯅꯤ ꯈꯛꯇ ꯅꯗꯤ ꯂꯤꯆꯤꯡ ꯑꯃꯥ ꯐꯥꯎ ꯀꯥꯞꯄꯤꯒꯦꯁꯦ
ꯅꯥꯆꯤꯟ ꯈꯨꯊꯤꯗꯨꯒ ꯅꯥꯆꯤꯟꯗ ꯁꯝꯕ꯭ꯔꯨ ꯂꯩꯕꯗꯣ ꯑꯗꯨꯅꯅꯤꯅꯦꯍꯦ
ꯍꯥꯏꯌꯦ ꯅꯪ ꯁꯝꯕ꯭ꯔꯨꯗꯤꯅꯦ ꯇꯥꯏꯌꯦ ꯅꯪ ꯁꯝꯕ꯭ꯔꯨꯗꯒꯤꯅꯦ ꯍꯥꯏꯌꯦ ꯑꯗꯨꯃꯥꯏ ꯑꯩ ꯂꯧꯊꯣꯛꯎꯁꯤꯔꯥ ꯈꯪꯗꯦ
ꯍꯣꯏ ꯂꯧꯊꯣꯛꯑꯣ ꯌꯦꯡꯅꯤꯡꯗꯦ ꯑꯩ ꯀꯣ ꯑꯩ ꯌꯥꯝ ꯁꯥꯎꯔꯤꯖꯥꯠꯅꯤ ꯍꯧꯖꯤꯛ
ꯏꯁ ꯁꯥꯎꯅꯨ ꯅꯪꯗꯣ ꯁꯥꯎꯕꯒ ꯄꯥꯛꯇꯦꯗ
ꯅꯣꯏ ꯅꯨꯄꯥꯗꯤ ꯀꯥꯏ ꯆꯠꯈꯤꯕ꯭ꯔꯣ
ꯍꯦ ꯂꯥꯏꯔ ꯃꯆꯥ ꯑꯣꯏꯔꯨꯕꯅ ꯊꯕꯛ ꯁꯨꯕ ꯆꯠꯈꯤ ꯈ꯭ꯔꯦ
ꯌꯥꯔꯦ ꯌꯥꯔꯦ ꯅꯪ ꯋꯥꯔꯤ ꯁꯥꯕ ꯌꯥꯏ ꯍꯥꯏꯅ ꯅꯪ ꯍꯔꯥꯎꯔꯤꯗꯣ ꯑꯩ ꯈꯪꯉꯤꯒꯣ
ꯌꯥꯔꯦꯀꯣ ꯅꯩ ꯇꯕ ꯑꯩꯈꯣꯏꯗꯤ ꯀꯔꯤ ꯇꯧꯔꯨꯅꯤ ꯃꯤꯒꯤ ꯊꯕꯛ ꯍꯥ ꯇꯥꯕ꯭ꯔꯣ ꯂꯩꯇꯕ ꯑꯩꯈꯣꯏꯗꯤ ꯀꯔꯤ ꯇꯧꯔꯨꯅꯤ ꯃꯤ ꯍꯖꯔꯥꯠ ꯍꯖꯔꯥꯠ ꯁꯨꯕ ꯆꯠꯂꯦꯗꯅ
ꯀꯅꯥꯅꯣ ꯑꯁ ꯃꯩꯁꯨ ꯂꯥꯛꯇꯦ ꯐꯣꯟ ꯕꯦꯇ꯭ꯔꯤꯁꯨ ꯂꯩꯇ꯭ꯔꯦ
ꯑꯣ ꯅꯣꯏꯒꯤ ꯃꯈꯥꯗ ꯂꯩꯕꯗꯣ ꯆꯨꯖꯥꯛꯇꯣ ꯌꯥꯝ ꯆꯥꯕ ꯐꯪꯂꯝꯒꯅꯤꯀꯣ
ꯆꯥꯕ ꯌꯥꯗ꯭ꯔꯤꯌꯦ
ꯑꯦ ꯆꯤꯡꯗ꯭ꯔꯣ ꯅꯣꯏ ꯊꯥꯕꯗꯣ ꯑꯣ ꯆꯥꯕ ꯌꯥꯕ ꯃꯇꯝꯗ ꯌꯣꯟꯕꯤꯌꯣ ꯆꯥꯅꯤꯡꯉꯦ
ꯌꯣꯟꯅꯤꯡꯉꯥꯏ ꯂꯩꯇꯦ ꯑꯩꯈꯣꯏ ꯆꯥꯅ ꯐꯥꯎ ꯂꯩꯇꯦ ꯑꯗꯣ ꯄꯥꯟꯕꯤ ꯇꯔꯥ ꯈꯛꯇꯕꯨ
ꯑꯗꯨ ꯅꯣꯏ ꯆꯥꯕ ꯃꯇꯝꯗ ꯀꯧꯕꯤꯌꯣ
ꯃꯥ ꯀꯩꯅꯣꯅꯦ ꯅꯃꯪꯗꯐꯥꯎ ꯃꯪꯒꯅꯨꯀꯣ ꯅꯪ ꯑꯩꯉꯣꯟꯗ ꯂꯨꯄꯥ ꯀꯥꯄꯛꯑꯣ ꯍꯥꯏꯁꯤꯅꯤ ꯑꯩꯅ
ꯅꯨꯄꯥꯕꯨꯗꯤ ꯀꯧꯍꯜꯂꯒ ꯆꯥꯕ ꯂꯥꯛ ꯑꯣ
ꯇꯧꯗꯣꯏꯅꯤ ꯀꯩ ꯀꯩꯅꯣ ꯂꯥꯛꯑꯣ ꯂꯥꯛꯑꯣ ꯑꯩꯈꯣꯏꯒꯤ ꯆꯨꯖꯥꯛꯇꯣ ꯆꯥꯕ ꯌꯥꯔꯦ ꯐꯖꯅ ꯐꯨꯜꯂꯒ ꯆꯥꯁꯦ ꯍꯥꯏꯔ ꯀꯥꯎꯗꯣꯏꯅꯤ ꯀꯩꯅꯣ ꯇꯥꯕ꯭ꯔꯣ ꯇꯥꯗꯕ꯭ꯔꯣ ꯍꯜꯂꯣ ꯇꯥꯕ꯭ꯔꯣ ꯇꯥꯕ꯭ꯔꯣ